ꯍꯂꯣ
ꯍꯂꯣ
ꯇꯥꯔꯔꯕꯣ
ꯍꯥꯥ
ꯇꯥꯕ꯭ꯔꯣ
ꯇꯥꯏꯌꯦ ꯇꯥꯏꯌꯦ ꯅ ꯋꯥ ꯁꯗꯤ ꯄꯖꯥꯦ
ꯣ ꯌꯨ
ꯌꯦꯡꯉꯤꯦ ꯌꯦꯉꯦ
ꯃꯁꯤꯁꯗꯤ ꯔꯣꯅꯥꯜꯗꯣ
ꯐꯥꯔꯁ ꯍꯥꯐꯇ ꯑꯅꯤ ꯆꯟꯈ꯭ꯔꯦ ꯃꯥ ꯍꯦꯇ꯭ꯔꯤꯛ ꯇꯧꯒꯦ ꯈꯜꯂꯤꯕ꯭ꯔꯥ ꯈꯪꯉꯦ ꯑ ꯑ ꯅꯪ ꯀꯗꯥꯏꯗ ꯂꯩꯔ ꯉꯥꯡꯉꯤꯅꯣꯗꯣ ꯌꯥꯝ ꯂꯥꯞꯅ ꯉꯥꯡꯉꯤꯗꯨꯕꯣ ꯀꯦꯕ ꯍꯂꯣ ꯎꯝ ꯅꯪ ꯀꯥꯏꯗ ꯂꯩꯔ ꯉꯥꯡꯉꯤꯅꯣꯗ ꯌꯥꯝ ꯂꯥꯞꯅ ꯉꯥꯡꯉꯤꯗꯨꯕꯣ ꯇꯥꯗ꯭ꯔꯦ ꯑꯝꯇ ꯉꯪꯕ ꯉꯪꯗꯕꯩ ꯅꯠꯇꯦ ꯅꯪ ꯉꯈꯣꯟꯗꯣ ꯑꯝꯇ ꯄꯤꯛꯇ꯭ꯔꯨ ꯄꯤꯛꯈ꯭ꯔꯦ ꯅꯪ ꯏꯌꯥꯔꯕꯤꯁ ꯍꯥꯞꯄꯗꯤ ꯂꯧꯊꯣꯛ ꯑꯝꯇ ꯍꯜꯂꯣ ꯍꯜꯂꯣ
ꯑ
ꯎꯝ
ꯑ ꯍꯥꯎ
ꯇꯥꯔꯦ ꯇꯔ
ꯌꯥ ꯄꯁꯇꯣ ꯍꯥꯞꯇꯕ ꯀꯩꯒꯤꯨ ꯈꯔꯒꯦ
ꯍꯧꯖꯤꯛꯇꯤ ꯇꯥꯔꯦ ꯅꯪ ꯀꯥꯏ ꯂꯩꯔꯤꯅꯣ ꯉꯁꯥꯏꯈꯩꯅ ꯀꯥꯏ ꯂꯩꯅꯣ
ꯉꯁꯥꯏꯈꯩꯗꯣ ꯑꯗꯨꯝ ꯁ꯭ꯋꯥꯏꯗ ꯂꯩꯅꯦ
ꯍꯧꯖꯤꯛꯇ ꯌꯥꯔꯛꯑꯦ ꯃꯌꯦꯛ ꯁꯦꯡꯅ
ꯔꯣꯅꯥꯜꯗꯣꯗ ꯀꯗꯧꯕꯇꯥ
ꯃꯦꯁꯤꯅꯦ ꯍꯦꯠ ꯇ꯭ꯔꯤꯛ ꯆꯟꯈ꯭ꯔꯦꯅ ꯃꯥꯁꯦ ꯍꯦꯠ ꯇ꯭ꯔꯤꯠ ꯇꯧꯒꯦ ꯈꯜꯂꯤꯔꯥ ꯈꯪꯗꯦ ꯍꯥꯏꯕ ꯉꯁꯤꯗꯤ ꯐꯥꯔꯁ ꯍꯥꯞꯇ ꯑꯅꯤ ꯆꯟꯍꯟꯈ꯭ꯔꯦ ꯍꯥꯏꯕ
ꯑꯦ ꯇꯧꯗ꯭ꯔꯗꯤ ꯀꯩꯅꯣꯅꯦ
ꯑꯗꯨ ꯃꯦꯁꯤꯒꯤ ꯔꯦꯀꯣꯔꯠ ꯌꯧꯕ ꯉꯝꯗꯣꯏ ꯌꯥꯠꯂꯣ
ꯉꯝꯅꯦ ꯍ ꯍꯧꯖꯤꯦ ꯃꯥ ꯣꯂꯅꯤ ꯆꯂꯦꯗꯅꯥ
ꯎꯝ
ꯍꯧꯖꯤꯛ ꯍꯥꯞ ꯃꯇꯨꯡꯗꯒꯤꯗꯤ ꯃꯥ ꯀꯣꯜ ꯑꯍꯨꯝ ꯆꯜꯂꯛꯑꯅꯤ
ꯎꯝ ꯂꯧꯊꯣꯛꯈ꯭ꯔꯗꯤ
ꯀꯗ
ꯁꯞꯇꯤꯇꯦꯠ ꯇꯧꯈ꯭ꯔꯗꯤ
ꯇꯧꯔꯨꯍꯦ ꯅꯪꯁꯨ ꯋꯥꯔꯤꯗꯤ
ꯊꯥꯖꯗꯦꯗ ꯐꯨꯜ ꯄ꯭ꯂꯦ ꯇꯧꯍꯜꯂꯛꯀꯅꯤ ꯍꯥꯏꯕꯗꯤ
ꯇꯧꯔꯛꯀꯅꯤ ꯇꯧꯔꯛꯀꯅꯤ ꯁꯁꯣꯏ ꯁꯣꯏꯗꯅ
ꯑꯩꯗꯤ ꯀꯌꯥ ꯄꯥꯝꯗꯦ
ꯄꯥꯝꯗ꯭ꯔꯁꯨ
ꯉꯁꯥꯏꯒꯤ ꯃꯤ ꯒꯣꯜ ꯑꯃ ꯆꯟꯖꯕꯗꯣ ꯌꯦꯡꯉꯣ ꯅꯝꯗꯅ ꯑꯃꯗꯨꯅꯁꯨ ꯆꯤꯡꯉꯤ ꯑꯗꯨꯕꯨ ꯃꯤ ꯑꯃꯈꯛꯇꯗ ꯇꯥꯏꯁꯜꯂꯦ ꯍꯥꯏꯕ ꯑꯗꯨꯗꯅꯦ ꯑꯩꯅ ꯌꯥꯝ ꯅꯨꯡꯁꯤꯗ꯭ꯔꯤꯁꯦ
ꯑꯦꯍꯦ ꯑꯗꯨꯗꯤ ꯅꯤꯌꯣꯝꯒꯤ ꯃꯇꯨꯡ ꯏꯟꯅ ꯄꯤꯔꯛꯄꯅꯦꯍꯦ ꯐꯨꯠꯕꯣꯜ ꯁꯥꯟꯅꯕ ꯃꯤꯅ ꯄꯤꯔꯛꯄ ꯅꯠꯇꯦ
ꯨ ꯏꯜꯂꯤꯗꯨꯗꯤ
ꯑꯗꯨꯗꯤ ꯁꯨꯝ ꯏꯟꯅꯅꯕꯩ ꯋꯥꯅꯤ ꯅꯤꯌꯣꯝꯗꯤ ꯃꯣꯏꯅ ꯂꯥꯟꯗꯣꯏꯅꯤ ꯀꯩꯅꯣ ꯀꯩꯅꯅꯣ ꯃꯦꯁꯤꯒꯤꯐꯇꯅꯤ ꯌꯥꯝ ꯃꯥꯟꯖ ꯂꯩ ꯑꯩꯀꯣ
ꯃꯥꯅꯤ ꯀꯅꯣ ꯑꯃꯗꯨꯁꯨ ꯌꯥꯝ ꯀꯟꯅ ꯁꯥꯟꯅꯖꯕꯅꯦ ꯁꯥꯟꯅꯗꯤ ꯁꯥꯟꯅꯗ꯭ꯔꯣ ꯑꯃꯗꯨꯁꯨ ꯕꯣꯜ ꯐꯪꯉꯗꯤ
ꯑꯍꯥꯟꯕ ꯍꯧꯔꯛꯄꯗꯗꯤ ꯁꯥꯟꯅꯗꯦ
ꯑꯧ ꯃꯥꯏ ꯍꯥꯏꯗ꯭ꯔꯦꯁꯟ ꯕ꯭ꯔꯦꯛ ꯑꯗꯨꯣꯡꯇꯥꯏꯗꯤ ꯐꯖꯅ ꯁꯥꯟꯅꯔꯛꯑꯦꯕ ꯌꯦꯡꯕ ꯅꯨꯡꯉꯥꯏꯔꯛꯑꯦꯕ ꯎꯝ
ꯑꯗꯨꯗꯗꯤ ꯐꯖꯅ ꯁꯥꯟꯅꯔꯛꯑꯦ
ꯎꯝ ꯃꯤ ꯑꯃꯅꯤ ꯁꯦꯜꯂꯛꯄ ꯃꯥꯜꯂꯦ ꯃꯣꯏꯒꯤ ꯈꯔ ꯁꯣꯟꯕ ꯌꯥꯎꯋꯦ ꯆꯦꯟꯕ ꯈꯣꯠꯄ ꯈꯔꯁꯨ ꯍꯥꯏꯠꯁꯨ ꯌꯥꯝ ꯈꯦꯠꯅꯩꯌꯦ ꯑꯅꯤꯗꯣ
ꯃꯣꯏꯒꯤ ꯃꯣꯏꯒꯤ ꯃꯤꯠ ꯛꯇꯣ
ꯑ
ꯑꯗꯨ ꯄ ꯁꯣ ꯂꯩꯔꯦ ꯃꯤ ꯁꯥꯟꯅꯒꯗꯕ ꯃꯤꯗꯣ ꯑꯝꯇ ꯌꯥꯎꯗ꯭ꯔꯦꯕ
ꯌꯥꯗ꯭ꯔꯦ ꯕꯣꯜ ꯎꯝ
ꯔꯤꯍꯦꯕꯤꯂꯤꯇꯦꯁꯟꯗ ꯊꯣꯛꯂꯛꯄ ꯃꯥꯟꯗ꯭ꯔꯣ ꯁꯦꯟꯇꯔꯗꯒꯤ
ꯀꯩꯅꯣ ꯍꯥꯠ ꯑꯗꯨꯗ ꯈꯨꯅꯤ ꯑꯃꯝ ꯅꯤꯉꯣ ꯉꯍꯥꯟꯈꯩꯒꯤ ꯀꯤꯄꯔ ꯐꯥꯕꯗꯨꯒ ꯉꯁꯤꯒꯤ ꯀꯤꯞꯄꯔ ꯍꯥꯏꯠꯇꯨꯒ ꯌꯥꯗ꯭ꯔꯦ
ꯎꯖꯔꯦ ꯀꯁꯇꯥꯟꯁꯦ
ꯎ
ꯑꯩꯈꯣꯏꯒꯤ ꯆꯩꯥꯏꯅꯥꯔꯣꯝꯒ ꯊꯪꯅꯅ ꯂꯩꯕ ꯃꯐꯝꯁꯦ
ꯎꯝ
ꯁꯤꯁꯦ ꯈꯔ ꯃꯤꯅꯦꯦ ꯇꯛ ꯇꯧꯋꯦꯕꯀꯣ ꯑꯗꯨꯒ ꯂꯝ ꯆ ꯈꯔ ꯌꯥꯝꯕ ꯍꯥꯏꯇꯥꯔꯦ ꯃꯁꯦ
ꯎ ꯍꯣꯏ ꯃꯣꯏ ꯂꯝꯖꯦꯟꯕꯨ ꯌꯥꯡꯗꯤ ꯌꯥꯡ ꯑꯗꯨꯝ ꯃꯣꯏꯁꯨ ꯉꯝꯅꯕ ꯆꯦꯜꯂꯛꯑꯦꯕ
ꯑꯣ ꯎꯝ
ꯍꯥꯏꯠꯇꯣ ꯍꯥꯏꯠꯇꯣ ꯌꯥꯝ ꯆꯦꯡꯉꯦ ꯌꯦꯡꯕꯗ ꯌꯥꯝ ꯈꯦꯠꯅꯩꯉꯣ ꯍꯥꯏ ꯇꯣ ꯑꯗꯨ ꯍ ꯌꯦꯡꯕꯗ ꯈꯪꯕꯩꯗꯣ ꯑꯗꯨ ꯑꯣꯏꯕ ꯍꯥꯥ
ꯁꯀꯤ ꯁꯝꯇ
ꯎꯝ
ꯆꯩꯅꯥꯒ ꯊꯣꯡꯅꯕ ꯁꯥꯏꯠꯁꯦ
ꯎꯝ
ꯁꯤꯗꯤ ꯈꯔ ꯆꯦꯜꯂꯦꯕ ꯑꯗꯨꯒ ꯑꯁꯤꯒꯨꯝꯕ ꯃꯨꯁꯂꯤꯝꯅ ꯌꯥꯝ ꯉꯝꯕ ꯖꯒꯥꯁꯦ
ꯑ
ꯁꯤꯗꯤ ꯈꯔ ꯁꯦꯝꯕ ꯋꯥꯠꯄ ꯍꯥꯏꯇꯥꯔꯦ ꯌꯒꯦ
ꯃꯣꯏꯁꯨ ꯒꯣꯜ ꯑꯃꯅꯤꯇꯪ ꯍꯟꯗꯣꯛꯆꯔꯦ ꯕꯣꯜ ꯑꯃ ꯑꯅꯤꯗꯪ ꯍꯟꯗꯣꯛꯆꯔꯗꯤ ꯅꯨꯡꯉꯥꯏꯗꯣ ꯍꯥꯏꯗꯤ ꯄ꯭ꯂꯦꯗꯣ ꯅꯨꯡꯉꯥꯏꯗꯣꯏꯅꯦꯕ ꯎꯝ ꯇꯨꯝꯗꯤ ꯇꯨꯝꯗꯤ ꯉꯕꯅꯦ ꯑꯗꯣ ꯕꯣꯜꯁꯦ ꯑꯝꯇ ꯌꯦꯡꯒꯦꯅ ꯅꯦꯠꯋꯥꯛꯁꯦ ꯑꯃꯨꯛ ꯍꯧꯔꯛꯑꯦꯅꯦ ꯅꯨꯡꯉꯥꯏꯇꯔꯑꯦ ꯁꯤ ꯉꯍꯥꯟꯒꯩ ꯁꯥꯟꯅꯕꯗꯤ ꯀꯩꯝ ꯇꯧꯗꯕꯅꯦ ꯉꯁꯤꯗꯤ ꯀꯩꯒꯤꯅꯣ ꯈꯪꯅꯤ ꯅꯦꯋꯥꯛꯁꯦ ꯌꯥꯝ ꯅꯨꯡꯉꯥꯏꯇ꯭ꯔꯤ ꯁꯤꯕꯣ
ꯎ ꯇꯥꯎ
ꯑꯩꯅ ꯌꯥꯔꯦꯔꯥ ꯅꯪ ꯌꯥꯗ꯭ꯔꯦꯔꯥ ꯑꯃꯗꯤ ꯇꯧꯔꯦ ꯑ ꯑꯣ
ꯗ
ꯍꯥꯥ ꯅꯪ ꯐꯣꯟ ꯌꯥꯗꯕ ꯌꯣꯏꯔꯝꯝꯕꯁꯨ ꯌꯥ ꯎꯝ ꯍꯥꯥ ꯇꯥꯗ꯭ꯔꯦꯗ ꯌꯔꯥꯛꯛꯇꯨꯅ ꯈꯤꯇꯪ ꯂꯦꯡꯉꯨꯅꯦ ꯃꯐꯝꯗꯣ ꯏꯁꯄꯣꯠꯇꯣ ꯆꯦꯟꯖ ꯇꯧꯊꯣꯛꯑ ꯌꯥꯕ꯭ꯔꯥ ꯌꯦꯡꯉꯣꯕ ꯇꯔꯦ ꯇꯔꯦ ꯈꯥꯔ ꯈꯃ
ꯅ ꯃ ꯀꯣ ꯃ ꯋꯥꯔꯤꯏ ꯐꯣꯅ ꯐꯇ
ꯑ
ꯑꯣ ꯑꯣ
ꯑꯦ ꯁꯤꯗ ꯋꯥꯔꯤ ꯁꯥꯟꯅꯕꯗꯨꯗꯤ ꯌꯥꯝ ꯅꯨꯡꯉꯥꯏꯇꯕ ꯑꯇꯩꯒ ꯁꯥꯟꯅꯕꯗꯁꯨ ꯇꯧꯋꯦꯃꯦ
ꯀꯩꯗꯧꯔꯖꯥꯠꯅꯣ ꯃꯣꯏꯁꯤ ꯁꯤꯁꯇꯦꯝ ꯈꯤꯇꯪ ꯗꯥꯎꯟ ꯆꯠꯄꯖꯥꯠꯂꯥ
ꯑꯇꯣꯞꯄꯒꯤꯗꯤ ꯀꯩꯁꯨ ꯀꯧꯗꯦ ꯃꯣꯏ ꯗꯣꯂꯤ ꯍꯣꯏ ꯁꯥꯟꯅꯕꯗꯗꯤ ꯀꯩꯁꯨ ꯇꯧꯗꯦ ꯑꯩꯒꯤ ꯁꯤꯒꯤ ꯑꯅꯧꯕv ꯑꯦꯀꯥꯎꯟꯖꯦ ꯁꯤꯗ ꯇꯧꯔꯤꯔ ꯈꯪꯗꯦ ꯏꯃꯥꯍꯣꯢꯗꯤ ꯕꯣꯟ ꯌꯦꯡꯉꯤꯕꯣ
ꯌꯦꯡꯉꯤꯌꯦ ꯕꯣꯟ ꯊꯋꯥꯏ ꯌꯥꯎꯕꯖꯥꯠꯅꯦ ꯍꯩꯕ ꯍꯩ
ꯅꯣꯏ ꯕꯕꯥ ꯅꯣꯢ ꯗꯗꯥꯍꯣꯢꯗꯤ
ꯌꯦꯡꯉꯤ ꯃꯣꯏ ꯐꯣꯟꯗ ꯑꯣꯏꯅ ꯌꯦꯡꯉꯤ ꯃꯣꯏꯗꯤ ꯈꯣꯏꯅ ꯇꯤꯚꯤꯗ
ꯅꯣꯏ ꯀꯅꯥ ꯀꯅꯥꯥ ꯌꯦꯡꯂꯤꯕ
ꯑꯈꯣꯏ ꯑꯈꯣꯏ ꯅꯦ ꯑꯅꯤꯅꯦ ꯑꯩꯅꯦ ꯑꯕꯦꯝꯃꯅꯦ ꯈꯣꯏ ꯃꯥꯅꯦ ꯈꯣꯢꯒꯩ ꯌꯦꯡꯉꯤ ꯅꯨꯄꯤ ꯉꯥꯛꯇꯅꯤ ꯌꯦꯡꯉꯤꯁꯦ ꯅꯨꯄꯥꯒ ꯑꯝꯇ ꯌꯥꯎꯗꯦ ꯅꯨꯞ ꯄꯥꯗꯩ ꯈꯣꯏꯅ ꯍꯦꯟꯅ ꯊꯋꯥꯏ ꯌꯥꯎꯒ꯭ꯔꯦ
ꯅꯣꯏ ꯗꯗꯥꯈꯣꯏꯗꯤ ꯔꯣꯅꯥꯜꯗꯣꯒꯤ ꯐꯦꯟꯗ ꯂꯩꯕ꯭ꯔꯥ ꯃꯦꯁꯤꯒꯤꯗ ꯂꯩꯕ꯭ꯔ
ꯑꯗꯨꯒꯨꯝꯕ ꯑꯝꯇ ꯂꯩꯇꯦ ꯑꯩꯈꯣꯏ ꯑꯍ ꯃꯦꯁꯤꯗ ꯂꯩꯌꯦ ꯈꯣꯢ ꯗꯥ ꯑꯝꯕꯨꯗꯤ ꯑꯗꯣ ꯑꯃꯗꯤ ꯑꯗꯨꯒꯨꯝꯕꯩ ꯑꯝꯇ ꯂꯩꯇꯦ ꯕꯣꯜ ꯐꯖꯕ ꯌꯦꯡꯕ ꯃꯣꯏꯒꯤꯗꯤ ꯕꯣꯜ ꯀꯔꯝꯕꯅ ꯐꯖꯩ ꯑꯗꯒꯤ ꯀꯔꯝꯕ ꯀꯟꯇ꯭ꯔꯤꯅ ꯕꯣꯜ ꯌꯦꯡꯕ ꯅꯨꯡꯉꯥꯏ ꯈꯣꯠꯂꯦ ꯑꯗꯨꯒꯨꯝꯕꯗ ꯌꯦꯡꯉꯤ ꯃꯣꯏꯗꯤ ꯍꯥꯥ ꯇꯥꯒꯤꯗ꯭ꯔꯦ ꯅꯪꯒꯤꯗꯣ ꯌꯥꯏꯃꯗꯣ ꯎꯝ ꯍꯣ ꯍꯣꯏ꯫ ꯐꯣꯟꯗꯣ ꯑꯃꯨꯛ ꯀꯛꯑꯒ ꯌꯦꯡꯉꯣ ꯅꯪ ꯐꯣꯟꯁꯦ ꯌꯥꯝ ꯅꯨꯡꯉꯥꯏꯇ꯭ꯔꯦ ꯍꯣꯏ ꯍꯣꯏ ꯎꯝ ꯎꯝ ꯑꯣ ꯎꯝ